ꯂꯣ
ꯅꯉꯣꯟꯗꯩꯁꯨ ꯀꯣꯜ ꯇꯧꯕ ꯌꯥꯔꯕꯣ
ꯌꯥꯔꯦ ꯚꯥꯏ
ꯐꯔꯦꯅꯦ ꯑꯗꯨꯗꯤ
ꯉꯁꯥꯏ ꯑꯞꯗꯦꯠ ꯇꯧꯔꯀꯥꯟꯗ ꯌꯥꯏꯌꯦ
ꯑꯣ ꯀꯣꯜ ꯀꯨꯟꯊ꯭ꯔꯥ ꯑꯗꯨꯃꯥꯏꯅ ꯊꯥꯕ ꯈꯣꯠꯄꯗ ꯇꯧꯕ꯭ꯔꯥ
ꯈꯪꯗꯦꯗ ꯑꯩ ꯄꯥꯗꯦ ꯀꯦꯝꯇꯥ ꯐꯕ ꯐꯕ ꯆꯠꯈ꯭ꯔꯦ
ꯍꯣꯁꯇꯦꯜꯗ ꯑꯗꯨꯝ ꯂꯩꯔꯤꯕꯣ
ꯂꯩꯔꯤ ꯍꯌꯦꯡ ꯍꯟꯒꯦꯇꯧꯕꯅꯤ ꯅꯪ ꯅꯌꯨꯝ ꯆꯠꯈꯤꯕꯗꯩ ꯅꯨꯡꯉꯥꯏꯔꯦ ꯔꯣꯁꯤꯕꯂꯥꯁꯨ ꯂꯩꯔꯤ ꯃꯣꯏ ꯅꯨꯃꯤꯠ ꯃꯉꯥꯅꯤ ꯀꯦꯝ ꯇꯧꯅꯤ ꯑꯦꯟ ꯑꯦꯁ ꯑꯦꯁ ꯀꯤ
ꯑꯣ ꯄꯨ ꯇꯥꯡ ꯀꯥꯌꯗꯩ ꯍꯧꯅꯤ ꯍꯥꯏꯒꯦ
ꯍꯌꯦꯡꯗꯩ ꯍꯧꯗꯣꯏꯅꯦ ꯑꯗꯨꯒ ꯇꯥꯡ ꯇꯔꯥꯃꯔꯤꯗ ꯂꯣꯏꯗꯣꯏꯕ
ꯐꯔꯦ ꯐꯔꯦ ꯃꯣꯏꯂꯣꯏ ꯌꯥꯎꯔꯅꯦ ꯍꯥꯏꯕ꯭ꯔ
ꯌꯥꯎꯅꯤ
ꯐꯔꯦ ꯐꯔꯦ ꯅꯪꯅ ꯍꯌꯦꯡ ꯀꯝꯀꯥꯟ ꯍꯟꯗꯣꯏꯕ
ꯍꯌꯦꯡ ꯃꯦꯗꯥꯝꯒ ꯀꯩꯅꯣ ꯌꯦꯡꯃꯤꯟꯅꯒꯤꯅꯤ ꯑꯗꯨꯒ ꯍꯜꯂꯅꯤ
ꯀꯩꯅꯣ ꯀꯦꯃꯦꯔꯥ ꯎꯝ
ꯑꯗꯨ ꯅꯪ ꯅꯌꯨꯝ ꯆꯠꯈꯤꯕꯗꯩ ꯅꯨꯡꯉꯥꯏꯔꯦ ꯅꯠꯇ꯭ꯔꯥ
ꯅꯨꯡꯉꯥꯏ ꯍꯥꯏꯗꯣꯏꯔꯥ ꯅꯨꯡꯉꯥꯏꯇꯦ ꯍꯥꯏꯗꯣꯏꯔꯥ
ꯅꯪ ꯅꯨꯡꯉꯥꯏꯔꯝꯒꯅꯤꯗ ꯑꯩꯅ ꯈꯟꯕꯗ
ꯍꯝ
ꯋꯥꯕ꯭ꯔꯅꯦ
ꯋꯥꯗꯦꯗ
ꯑꯗꯨꯅꯤꯅꯦ ꯌꯨꯝ ꯆꯠꯈꯤꯕꯗꯩ ꯅꯨꯡꯉꯥꯏꯔꯦ ꯅꯠꯇ꯭ꯔꯥ ꯑꯩꯈꯣꯏꯒ ꯂꯩꯃꯤꯟꯅꯗꯕꯗꯒꯤ ꯅꯨꯡꯉꯥꯏꯊꯔꯦ ꯅꯠꯇꯔꯥ
ꯎꯝ ꯈꯪꯗꯦ ꯑꯗꯨꯃꯥꯏ ꯍꯥꯏꯗꯣꯏꯔꯥ ꯅꯣꯏ ꯍꯧꯖꯤꯛ ꯍꯣꯁꯇꯦꯜ ꯀꯤꯕ ꯈꯣꯠꯄ ꯀꯩꯝ ꯇꯧꯗ꯭ꯔꯕ꯭ꯔꯣ ꯅꯠꯇ꯭ꯔꯣ
ꯀꯩꯗꯧꯕꯩ ꯀꯤꯖꯔꯨꯗꯣꯏꯅꯣꯗ
ꯑꯣ ꯐꯔꯦ ꯐꯔꯦ ꯑꯗꯨꯕꯨ ꯑꯣꯏꯗꯤ ꯀꯩꯗ ꯆꯥꯛ ꯆꯥꯔꯕꯣ
ꯆꯥꯔꯦ ꯃꯔꯣꯏ ꯉꯧꯕ ꯑꯃꯅꯦ ꯁꯧꯒ꯭ꯔꯤꯔꯅꯦ ꯊꯣꯡꯉꯦ ꯅꯣꯏꯗꯤ
ꯎꯝ꯫ ꯑꯈꯣꯏꯗꯤ ꯉꯥ ꯊꯣꯡꯉꯤꯌꯦ꯫
ꯂꯣꯢꯗ꯭ꯔꯤ
ꯂꯣꯏꯗ꯭ꯔꯤ ꯑꯈꯣꯏ ꯃꯥꯅ ꯊꯣꯡꯉꯦ ꯑꯩꯅ ꯉꯁꯥꯏ ꯉꯥ ꯆꯥꯗꯕ ꯀꯨꯏꯔꯦ ꯉꯥꯁꯨ ꯑꯝꯇ ꯂꯩꯇꯦ ꯑꯗꯨꯗꯨꯅ ꯈꯔ ꯐꯥꯔꯒ ꯈꯔ ꯑꯃ ꯊꯣꯡꯉ ꯈꯔ ꯑꯃ ꯌꯥꯏꯁꯦꯅ꯫ ꯑꯩꯅ ꯉꯁꯥꯏ ꯐꯥꯔꯦ ꯅꯨꯡꯗꯤꯟꯗ ꯑꯩꯅ ꯅꯠꯇꯦ ꯑꯈꯣꯏ ꯃꯥ ꯏꯕꯥꯅꯤ ꯇꯧꯔ ꯑꯩꯅ ꯂꫭꯡꯉꯨꯞ ꯇꯥꯜꯂꯦ ꯑꯈꯣꯏ ꯃꯥꯅ ꯏꯟ ꯁꫭꯜꯂꯦ꯫
ꯄꯨꯈꯤꯗ꯫
ꯑꯥ꯫
ꯅꯣꯏ ꯄꯨꯈꯤꯁꯦ ꯉꯥꯗꯨꯝ ꯂꯩꯕꯖꯥꯠꯅꯤ
ꯑꯗꯨꯝ ꯈꯔ ꯂꯩ ꯌꯥꯝ ꯌꯥꯝ ꯂꯩꯗꯤ ꯌꯥꯝꯗꯤ ꯂꯩꯇꯦ꯫ ꯑꯗꯣ ꯈꯔ ꯑꯃꯅ ꯑꯈꯣꯏ ꯃꯥꯅ ꯊꯣꯡꯒ꯭ꯔꯦ ꯈꯔ ꯑꯃꯅ ꯑꯩꯅ ꯁꯤꯗ ꯌꯥꯏꯔꯤ꯫
ꯆꯥꯎ ꯆꯥꯎ ꯍꯥꯎꯅ ꯆꯥꯒꯗꯃꯤ ꯅꯣꯏꯈꯠꯂꯨꯅꯪ꯫
ꯑꯁ ꯍꯦ ꯍꯦ ꯌꯥꯝ ꯄꯦꯟꯗꯕ ꯃꯥꯜꯂꯤ ꯅꯪ ꯃꯑꯣꯡꯗꯨꯗꯤ꯫
ꯅꯣꯡꯃꯇꯪꯕꯨ ꯂꯩꯕ ꯌꯥꯗꯕ꯫
ꯆꯞ ꯃꯥꯟꯅꯗ꯭ꯔꯣ ꯅꯣꯡꯃꯇ ꯂꯩꯔꯁꯨ ꯅꯣꯡꯃ ꯆꯣꯟꯘꯔ ꯂꯩꯔꯁꯨ ꯆꯠꯇꯧ ꯂꯩꯔꯦ ꯅꯣꯡꯃ ꯆꯣꯟꯊꯗ꯭ꯔꯁꯨ ꯆꯠꯇꯧ ꯂꯩꯔꯦ꯫
ꯃꯥꯟꯅꯗꯦꯅꯦ ꯈꯔ ꯀꯨꯏꯅ ꯂꯩꯃꯤꯟꯅꯕ ꯍꯥꯏꯗꯨꯒ ꯆꯠꯈꯤꯕ ꯃꯥꯟꯅꯗꯦꯅꯦ꯫
ꯀꯨꯏꯅ ꯂꯩꯊꯔꯒ ꯋꯥꯕ ꯍꯦꯟꯅꯕꯅꯦ ꯊꯃꯣꯏ ꯃꯩꯆꯥꯛ ꯍꯦꯜꯂꯛꯅꯕꯅꯦ꯫
ꯏꯃꯥꯏ ꯄꯦꯝꯃ ꯑꯗꯨꯏꯔ ꯅꯪꯅ ꯊꯃꫭꯏ ꯃꯩꯆꯥꯛ ꯄꯨꯉꯝꯗꯕꯩꯔꯥ ꯅꯪꯅ ꯐꯠ ꯐꯠ ꯆꯠꯈ꯭ꯔꯤꯗꫭ꯫
ꯃꯥꯅꯤ꯫ ꯊꯤꯜꯂꯛꯑꯣꯢꯗ꯭ꯔꯣ꯫
ꯈꯪꯗꯦꯗ ꯏꯕꯦꯝꯃ ꯑꯩ ꯑꯗꯨ ꯅꯪ ꯀꯣꯜ ꯇꯧꯕ ꯌꯥꯗ꯭ꯔꯤꯗꯣ ꯀꯩꯒꯤꯅꯣ꯫
ꯈꯪꯗꯤꯌꯦ ꯑꯩꯁꯨ꯫
ꯅꯪ ꯀꯣꯜ ꯃꯁꯤꯡ ꯁꯨꯔꯕ ꯅꯠꯇ꯭ꯔꯒ ꯅꯪ ꯅꯝꯕꯔ ꯑꯣꯟꯅ ꯇꯩꯅ ꯅꯝꯕ꯭ꯔꫭ꯫
ꯑꯣꯟꯅ ꯇꯩꯅ ꯅꯝꯗꯦꯍꯦ ꯑꯍꯥꯟꯕꯗ ꯑꯣꯟꯅ ꯇꯩꯅꯕꯗꯣ ꯅꯝꯃꯦ ꯑꯃ꯫ ꯑꯗꯨ ꯅꯪ ꯑꯃꯨꯛ ꯁꯤꯟꯗꯣꯛꯑꯦ꯫ ꯑꯗꯨ ꯌꯥꯗ꯭ꯔꯦ ꯄ꯭ꯂꯤꯁ ꯅꯪꯒ ꯀꯟꯐꯥꯔꯝ ꯇꯥꯅꯧ ꯍꯥꯏꯕ꯭ꯔꯥ ꯀꯩꯅꯣꯝ ꯍꯥꯏꯔꯛꯑꯦ꯫
ꯅꯠꯇꯦ ꯑꯩꯅ ꯍꯥꯏꯅ ꯅꯪꯅ ꯅꯝꯃꯤ ꯅꯝꯕꫪꯗꯣ ꯂꯥꯟꯕ꯭ꯔꯥ ꯁꯤꯅꯤꯗ꯫
ꯂꯥꯟꯗꯤꯌꯦ ꯅꯪꯒꯤ ꯅꯝꯕꫪ ꯑꯦꯠ ꯋꯥꯟ ꯋꯥꯟ ꯑꯦꯠ ꯇꯨꯅ ꯂꯣꯏꯕꯗꯨꯗꯅꯦ꯫
ꯑꯗꯨ ꯃꯔꯛꯇ ꯅꯝꯕꫪ ꯑꯃꯅꯤꯒ ꯆꯦꯟꯅꯕ꯭ꯔꯥ ꯁꯤꯅꯤꯗ꯫
ꯆꯟꯅꯗꯦꯗꯥ ꯀꯣꯄꯤ ꯄꯦꯁꯅꯦ ꯀꯣꯄꯤ ꯄꯦꯁ꯫
ꯑꯁ ꯑꯗꯨꯗꯤ ꯂꯥꯜꯂꯝꯃꯔꯣꯏ ꯑꯗꯨꯝ ꯆꯨꯝꯃꯝꯃꯅꯤ꯫
ꯉꯁꯥꯏꯗꯒꯤꯅꯦ ꯑꯩꯅ ꯌꯥꯏꯔꯤꯕ ꯉꯥꯁꯦ ꯐꯖꯔꯦ ꯃꯁꯛꯀꯤ ꯐꯣꯇꯣ ꯊꯥꯔꯛꯀꯦ꯫
ꯎꯝ ꯊꯥꯔꯛꯀꯗꯕꯅꯤ ꯅꯪꯗꯤ ꯆꯥꯊꯣꯛ ꯆꯥꯊꯣꯛꯑꯒ꯫
ꯆꯥꯗ꯭ꯔꯤꯉꯩꯗ ꯊꯥꯔꯛꯀꯦꯍꯦ ꯆꯥꯊꯣꯛꯑꯣ ꯊꯥꯔꯛꯑꯣꯏ꯫
ꯍꯣꯏꯅꯦ ꯆꯥꯊꯣꯛꯑꯒꯗꯤ ꯀꯃꯥꯏꯅ ꯊꯥꯔꯛꯀꯅꯤ꯫
ꯍꯝ ꯍꯝ꯫ ꯃꯤ ꯀꯌꯥ ꯂꯩꯔꯤꯒꯦ꯫
ꯂꯩꯔꯤꯗ ꯃꯤ ꯌꯥꯡꯈꯩꯃꯨꯛ ꯂꯩꯔꯤ꯫
ꯌꯥꯝ ꯂꯩꯔꯤꯅꯦ ꯑꯗꯨꯗꯤ꯫
ꯎꯝ ꯅꯪ ꯆꯠ ꯆꯅꯤꯡ ꯁꯥꯅ ꯆꯠꯈꯤꯕꯩ ꯋꯥꯅꯤ꯫
ꯅꯍꯥꯟ ꯀꯅꯥꯅꯣꯝꯅꯁꯨ ꯅꯩꯁꯜꯂꯝꯃꯦ ꯍꯥꯏꯗꯦꯅꯦ ꯂꯨꯄꯥ ꯀꯨꯟꯃꯉꯥ ꯊꯥꯖꯤꯜꯂꯝꯃꯦꯅ꯫
ꯨꯖꯨꯂꯤꯌꯥꯅ
ꯏꯃꯥ ꯍ‌ꯦ ꯃꯤ ꯃꯥꯃꯤꯡꯒꯥ ꯄꯜꯂꯛꯀꯩꯅ‌ꯨꯍ‌ꯦ
ꯀꯔꯤꯒꯤꯅꯥ
ꯃꯣꯏ ꯔꯦꯀꯣꯔꯠ ꯇꯧꯕꯅꯦ ꯌꯥꯎꯁꯟꯈꯤꯅꯤ
ꯌꯥꯎꯖꯖꯅꯤꯗ
ꯑꯀꯨꯞ ꯑꯇꯥ ꯑꯔꯣꯟ ꯑꯊꯨꯞ ꯍꯥꯏꯅꯒꯅꯨ ꯍꯥꯏꯕꯅꯤ
ꯆꯨꯝꯃꯤꯅꯦ ꯍꯧꯖꯤꯛꯇ‌ꯣ ꯑꯔꯣꯟ ꯑꯊꯨꯞꯅꯤꯀꯣ
ꯎꯝ
ꯑꯁ ꯍꯥꯏꯗꯣꯈꯔ‌‌ꯦ ꯀꯃꯥꯏ ꯇꯧꯅꯤ
ꯅꯪ ꯑꯃꯥ ꯅꯍꯥꯟꯅ ꯍꯥꯏꯗ‌ꯣ ꯀꯩ ꯅꯪ ꯅꯍꯥꯟ ꯃꯥ ꯍꯥꯏꯗꯣ ꯀꯔꯤ ꯇꯧꯔꯝꯃꯤꯅꯣꯕ ꯌꯥꯝ ꯈꯪꯅꯤꯡꯉꯤ ꯃꯤ ꯃꯃꯤꯡꯗꯤ ꯄꯟꯅꯗꯕꯤ ꯍꯥꯏꯁꯦ ꯅꯪꯅ ꯅꯍꯥꯟꯅ ꯍꯥꯏꯔꯒꯨꯝꯁꯤꯗ
ꯀꯣ ꯍꯥꯏꯔꯛ ꯀꯩꯝ ꯇꯧꯔꯨꯏ ꯑꯦ
ꯅꯣꯏꯉꯥꯍꯥꯟ ꯅꯣꯏꯉꯥꯍꯥꯟ ꯀꯤ ꯈꯣꯠꯂꯦ ꯑꯗꯨ ꯇꯧꯋꯦ ꯑꯗꯥ ꯇꯧꯋꯦꯅ ꯍꯥꯏꯅꯩꯗ ꯑꯗꯨ ꯀꯩꯅꯣꯅ ꯈꯪꯅꯤꯡꯕ
ꯀꯤꯕ
ꯍꯣꯏ
ꯑꯥ ꯅꯪꯗꯤ ꯀꯤꯗꯕꯅꯤꯅ ꯈꯪꯉꯝꯃꯔꯣꯏ
ꯑꯣ ꯃꯣꯏ ꯀꯤ ꯈꯣꯠꯂꯦꯅ ꯍꯥꯏꯅꯕꯅꯦ ꯑꯃ ꯑꯆꯧꯕꯤꯗꯣ
ꯎꯝ
ꯑꯗꯨꯗꯣ ꯀꯤ ꯈꯣꯠꯂꯦꯅ ꯍꯥꯏꯅꯈꯤꯕꯅꯤ ꯍꯥꯠꯂꯝꯃꯗꯤ ꯈꯣꯠꯂꯗꯤ ꯀꯥꯏꯅ
ꯐꯔꯦ ꯐꯔꯦ ꯀꯩ ꯍꯥꯏꯗꯣꯏꯅꯣ ꯈꯪꯗ꯭ꯔꯤ ꯐꯔꯦ ꯐꯔꯦ ꯍꯥꯏꯗꯔꯗꯤ ꯑꯩꯅ ꯅꯍꯥꯟ ꯑꯃ ꯅꯪꯅ ꯎ ꯈꯪꯉꯦꯅ ꯍꯥꯏꯕꯒꯤ ꯀꯩꯅꯣꯒꯤꯗꯣ
ꯌꯥꯎꯁꯟꯕꯗꯤ ꯀꯥꯟꯗꯤ ꯀꯥꯟꯅꯅꯤꯡꯉꯣ ꯀꯦꯝ
ꯑꯗꯨꯒ ꯏꯕꯦꯝ ꯃꯆꯦ ꯑꯃ ꯂꯩꯔꯝꯕꯗꯨꯁꯨ ꯅꯨꯡꯁꯤꯊꯣꯏꯒꯤ ꯑꯣꯏ ꯂꯩꯔꯝꯗꯅ
ꯑꯣ
ꯗꯣꯛꯇꯔ ꯆꯠꯄꯒꯤ ꯇꯣꯀꯟ ꯑꯣꯏꯅ ꯂꯩꯔ
ꯐꯔ‌ꯦ ꯐꯔ‌ꯦ
ꯑꯝꯇꯥ ꯍꯦꯛ ꯂꯩꯇꯦꯗꯥꯀꯣ
ꯏꯕꯥꯅꯤ ꯉꯥꯡꯅ ꯑꯥꯂ‌ꯣꯟ ꯑꯥꯊꯨꯡ ꯉꯥꯛꯇꯅꯦ
ꯅꯪꯗꯤ ꯄꯨꯡ ꯀꯌꯥꯗ ꯇꯨꯝꯗꯣꯏꯕ
ꯑꯩ ꯄꯨꯡ ꯀꯌꯥꯗꯤ ꯇꯨꯝꯗꯣꯏꯅꯣ ꯇꯝꯕ ꯉꯝꯗꯦ ꯑꯗꯨ ꯅꯪ ꯀꯦꯝꯞꯀꯤ ꯍꯥꯏꯗꯣ ꯌꯥꯎꯗꯣꯏꯔꯕ
ꯌꯥꯎꯔꯣꯏꯍꯦ ꯌꯥꯎꯁꯤꯔꯥꯅ ꯁꯨꯝ ꯍꯪꯕꯅꯦ
ꯀꯅꯥ ꯀꯅꯥ ꯌꯥꯅꯔꯛꯀꯦ
ꯀꯅꯥꯝ ꯀꯅꯥꯝ ꯌꯥꯅꯔꯥꯛꯇꯦꯗ
ꯑꯩꯖꯨ ꯑꯃꯨꯛ ꯑꯈꫭꯏ ꯄꯥꯅ ꯌꯥꯔꯛꯇꯣꯏ ꯃꯥꯟꯗꯦ ꯇꯕ
ꯑꯣ ꯅꫭꯏꯄꯅꯥ
ꯎꯝ ꯃꯃꯥꯡꯒꯤꯗꯁꯨ ꯉꯥꯡꯉꯦꯕ ꯑꯩꯅ ꯈꯔ ꯃꯔꯩ ꯀꯟꯕꯒꯤꯀꯣ
ꯎꯝ ꯌꯥꯎꯗ꯭ꯔꯣꯖꯨ ꯌꯥꯏꯗ
ꯀꯥꯟꯕꯗꯤ ꯀꯥꯟꯅꯅꯤ ꯊꯕꯛ ꯏꯟꯈꯥꯡ ꯇꯧꯕꯩ ꯈꯣꯠꯄꯩ ꯑꯃ ꯑꯃꯗꯀꯣ
ꯑꯗꯨꯗꯤ ꯁꯨꯝ ꯑꯅꯧ ꯑꯅꯧꯕ ꯌꯦꯡꯖꯟꯅꯤꯡꯗꯅ ꯁꯨꯝ ꯍꯥꯏꯔꯛꯏꯖꯥꯅꯤ
ꯏꯁ ꯅꯨꯄꯥ ꯅꯍꯥ ꯃꯁꯛ ꯐꯖꯕ ꯀꯗꯤ ꯂꯥꯛꯄꯅꯤꯍꯦ
ꯏꯁ ꯑꯗꯨꯗꯤ ꯌꯥꯝ ꯀꯥꯟꯅꯕꯖꯥꯠꯅꯤꯅꯦ ꯃꯣꯏꯗꯨꯗꯤ
ꯍꯥꯟꯅ ꯊꯤ ꯀꯥꯟꯅꯕꯅꯦ ꯑꯗꯨꯗꯩꯩꯅ ꯀꯩꯅꯣ ꯑꯩ ꯀꯦ ꯄ꯭ꯔꯦꯄꯦꯁ ꯈꯪꯅꯩꯗꯣ
ꯀꯅꯥ
ꯄꫭꯔꯕꯦꯁ
ꯄ꯭ꯔꯕꯤꯁ
ꯎꯝ
ꯅꯪ ꯀꯩꯅꯣ ꯑꯗꯨ ꯌꯥꯎꯔꯨꯕꯗꯣ ꯀꯨꯏꯗ꯭ꯔꯤꯕꯕ ꯀꯔꯝ ꯀꯥꯟꯅ ꯌꯥꯎꯔꯨꯏꯅꯣꯕ
ꯀꯨꯏꯗꯤ ꯀꯨꯏꯈ꯭ꯔꯦ ꯑꯗꯒꯤ ꯈꯪꯅꯔꯛꯄꯅꯦ ꯍꯥꯏꯕ
ꯑꯗꯨꯗꯤ ꯄ꯭ꯔꯚꯦꯁꯁꯦ ꯀꯨꯏꯔꯖꯥꯠꯅꯤꯅꯦ ꯈꯪꯅꯕ
ꯈꯪꯅꯕꯗꯤ ꯀꯨꯏꯗ꯭ꯔꯤꯍꯦ ꯃꯥꯅ ꯑꯗꯨꯝ ꯍꯥꯏꯕ ꯑꯩꯅ ꯌꯥ
ꯈꯪꯅꯕ ꯍꯥꯏꯗꯤ ꯃꯁꯛ ꯈꯪꯅꯕ ꯍꯥꯏꯕ
ꯍꯣꯏ ꯍꯣꯏ ꯃꯁꯛ ꯈꯪꯅꯔꯕꯗꯤ ꯀꯨꯏꯔꯦ
ꯑꯩꯗꯤ ꯅꯪ ꯃꯥ ꯃꯁꯛ ꯈꯪꯅꯕꯗꯣ ꯀꯩꯅꯣꯗꯩꯅꯦꯅ ꯈꯜꯂꯤꯅꯦ ꯑ ꯀꯣꯂꯦꯖ ꯀꯥꯔ ꯃꯇꯨꯡꯗ ꯈꯪꯅꯩꯅꯦ ꯈꯜꯂꯤꯅꯦ
ꯎꯝ
ꯑꯁ
ꯅꯣꯏ ꯔꯨꯝꯃꯦꯠꯇꯨꯗꯤ ꯀꯩꯗꯧꯔꯤꯒꯦ
ꯑꯈꯣꯏ ꯔꯨꯝꯃꯦꯠ ꯃꯥ ꯀꯩꯅꯣ ꯀꯟꯅ ꯇꯧꯔꯤ ꯑ ꯀꯔꯤ ꯃꯥ ꯔꯤꯜꯁ ꯀꯟꯅ ꯌꯦꯡꯉꯤ
ꯐꯩ ꯐꯩ ꯌꯦꯡꯉꯣꯌꯨ ꯌꯦꯡꯉꯣꯌꯨ
ꯍꯥ
ꯌꯦꯡꯉꯣ ꯌꫭ
ꯑ ꯍꯥꯏꯒꯦ ꯑꯩ ꯔꯣꯁꯤꯕꯤꯂꯥ ꯄꯥꯎꯊꯥꯡ ꯂꯥꯛꯏꯌꯦ ꯅꯪ ꯔꯤꯜꯁ ꯑꯗꯨꯝ ꯌꯦꯡꯉꯣ ꯍꯥꯏꯔꯛꯑꯦ ꯗꯤꯕꯤꯀꯥꯅ ꯇꯤꯄꯤꯀꯥ
ꯑꯁ ꯅꯪ ꯑꯔꯣꯟ ꯑꯊꯨꯝꯂꫭꯏ ꯍꯥꯏꯗꯣꯔꯦꯗ ꯃꯤ
ꯃꯥꯅ ꯈꯨꯕꯤ ꯑꯃ ꯊꯥꯡꯒꯠꯂꯦ ꯑꯦ ꯈꯨꯕꯤ ꯊꯥꯡꯒꯜ ꯂꯛꯑꯦ ꯃꯥ ꯅ
ꯑꯩꯅ ꯑꯃꯨꯛ ꯈꯨꯕꯤ ꯑꯃ ꯊꯥꯡꯒꯠꯂꯦꯅ ꯑꯝꯇ ꯍꯥꯏꯕꯤꯈꯣ
ꯇꯦꯄꯤꯀꯥꯅꯁꯨ ꯈꯨꯕꯤ ꯑꯃ ꯇꯥꯡꯈꯠꯂꯛꯑꯦ ꯑꯗꯨꯁꯨ ꯑꯃꯨꯛꯀꯁꯨ ꯊꯥꯡꯀꯠꯁꯜꯂꯛꯑꯦ ꯃꯥꯅ ꯈꯨꯕꯤ ꯑꯃ
ꯃꯥꯅ ꯌꯥꯝ ꯊꯤꯅ ꯅꯩꯕ ꯃꯤ ꯑꯣꯏ ꯂꯩꯔꯝꯃꯦ
ꯅꯪꯗꯤ ꯌꯥꯝ ꯊꯤꯅ ꯅꯩꯕ ꯃꯤ ꯑꯣꯏ ꯂꯩꯔꯝꯃꯦ ꯍꯥꯏ
ꯕꯤꯒꯤ ꯃꯤ ꯑꯣꯏ ꯂꯩꯔꯝꯃꯦ
ꯈꯨꯕꯤꯒꯤ ꯃꯤ ꯑꯣꯏꯂꯩꯔꯝꯃꯦ ꯍꯥꯏ ꯃꯥ ꯕꯣꯠ ꯊꯥꯗꯅꯤꯡ ꯊꯥꯗꯅꯤꯡ ꯈꯥꯡ ꯉꯝꯗ꯭ꯔꯕ ꯖꯥꯠꯅꯤꯗ ꯑꯗꯨꯒꯤ ꯑꯣꯏꯕ ꯖꯥꯠꯅꯤꯗ
ꯇꯔꯕꯨ ꯆꯟꯖꯔꯕꯣ ꯃꯥꯕꯣ
ꯆꯜꯂꯝꯃꯅꯤꯕ ꯑꯦ ꯆꯟꯗ꯭ꯔꯤꯕꯅꯤ ꯃꯌꯨꯝꯗ ꯕꯣꯇꯔ ꯆꯟꯕꯒꯤ ꯈꯣꯠꯄꯒꯤ ꯆꯠꯄꯒꯤ ꯀꯥꯏ ꯇꯧꯔꯒ ꯆꯠꯈꯤꯗ꯭ꯔꯤꯕꯅꯤ ꯆꯨꯝꯃꯦ
ꯑꯗꯨꯅꯦ ꯕꯣꯠꯇꯔ ꯆꯟꯖ ꯃꯥ ꯍꯣꯏꯅꯦ ꯑꯃ ꯀꯩ ꯍꯥꯏꯇꯥꯔꯦ ꯊꯕꯛ ꯑꯃ ꯍꯩꯇ꯭ꯔꯤꯉꯥꯟꯗ ꯀꯩꯅꯣ ꯇꯧꯗ꯭ꯔꯤꯉꯥꯟꯗ ꯌꯥꯝ ꯇꯧꯖꯅꯤꯡꯕꯗꯣ ꯑꯗꯨ ꯑꯣꯏꯔꯝꯒꯅꯤ ꯃꯥꯏꯗꯣ
ꯑꯧ ꯑꯧ ꯄ꯭ꯔꯦꯇꯤꯁꯇꯤ ꯍꯧꯔꯕꯥꯏ ꯎꯝ
ꯥꯗꯨꯃꯥꯢꯅ ꯇꯧꯕ ꯁꯣꯢꯗꯅ ꯑꯣꯢꯔꯝꯒꯅꯤ
ꯃꯥꯅꯦ ꯃꯥꯅꯦ ꯑꯗꯨꯅꯤ
ꯅꯣꯡꯗꯤ ꯃꯪꯉꯦꯕꯨ ꯁꯥꯗꯤ ꯁꯥꯢꯍꯦ
ꯀꯩꯕꯥ
ꯅꯣꯡꯗꯤ ꯃꯪꯉꯦ ꯑꯗꯣ ꯁꯥꯗꯤ ꯁꯥꯏꯕ ꯅꯣꯏ ꯑꯗꯋꯥꯏ ꯁꯥꯗ꯭ꯔꯣ
ꯎꯝ ꯑꯩꯈꯣꯏ ꯁꯤꯗꯗꯤ ꯏꯪ ꯏꯪ ꯍꯦꯛ ꯂꯥꯎꯒꯩ ꯏꯁ ꯀꯌꯥꯗꯤ ꯅꯨꯡꯉꯥꯏꯔꯦ
ꯐꯔꯦ ꯐꯔꯦ ꯑꯗꯨꯕꯨ ꯑꯣꯏꯔꯗꯤ
ꯅꯪꯅ ꯆꯠꯅꯤꯡ ꯃꯟꯕꯩ ꯆꯠꯈ꯭ꯔꯥ ꯁꯥꯔꯦ ꯑꯗ ꯀꯩ ꯁꯥꯔꯦ
ꯑ ꯌꯥꯝ ꯊꯤ ꯅꯨꯡꯉꯥꯏꯇꯦꯌꯦ ꯏꯕꯦꯝꯃ ꯑꯩꯈꯣꯏ ꯇꯣꯡꯒ ꯈꯨꯝ ꯎ ꯃꯥ ꯈꯇꯪ ꯂꯩꯕꯗꯣ ꯅꯨꯡꯉꯥꯏꯔꯝꯃꯣꯏ ꯈꯪꯕ꯭ꯔꯥ ꯑꯩꯈꯣꯏ ꯑꯩꯈꯣꯏ ꯑꯍꯨꯝꯁꯨ ꯂꯩꯕꯁꯤꯐꯥꯎꯅꯦ ꯏꯆꯤꯛ ꯆꯤꯛꯑꯒꯅꯦ
ꯎꯝ
ꯇꯟꯖꯥꯅꯤ
ꯀꯩꯅꯣ ꯅꯪ ꯑꯌꯥꯝ ꯀꯨꯏꯅ ꯀꯩꯅꯣ ꯇꯧꯔꯤꯗꯨꯗꯤ ꯂꯩꯔꯨꯔꯤꯗꯨꯗꯤ ꯑꯗꯨ ꯇꯣ ꯑꯍꯨꯝ ꯈꯛꯇꯪ ꯂꯩꯕ ꯌꯥꯎꯗ꯭ꯔꯤꯕ꯭ꯔ ꯍꯥꯏꯁꯦ ꯑꯇ
ꯌꯥꯎꯗꯦꯗ
ꯌꯥꯎꯔꯝꯒꯅꯤꯅ ꯄꯥꯕꯨꯡ ꯑꯗꯨꯝ ꯂꯩꯕ꯭ꯔꯅꯦ ꯅꯪ ꯆꯠꯇꯥ
ꯈꯣꯏ ꯃꯨꯇꯥꯕꯤ ꯂꯩꯗꯨꯗꯤ
ꯎꯝ ꯆꯨꯝꯃꯦ ꯍꯧꯖꯤꯛ ꯃꯨꯇꯥꯕꯤ ꯂꯩꯇꯦꯀꯣ
ꯃꯨꯇꯥꯕꯤ ꯍꯣꯁꯇꯦꯜꯗ ꯆꯠꯈꯤꯕ ꯑꯩꯈꯣꯏ ꯇꯣꯝꯁꯨ ꯍꯣꯁꯇꯦꯜ ꯆꯠꯀ꯭ꯔꯅꯤ ꯈꯔ ꯂꯩꯔꯒ ꯑꯩꯁꯨ ꯁꯇꯦꯜ ꯆꯠꯈ꯭ꯔꯅꯤ ꯑꯈꯣꯃꯥꯗꯤ ꯅꯨꯉꯥꯏꯗꯣꯠꯖꯥꯅꯤ
ꯎꯝ
ꯑꯩ ꯉꯁꯥꯏ ꯍꯥꯏꯔꯝꯃꯤꯅꯦ ꯃ ꯃꯇꯣꯝ ꯃꯇꯣꯝ ꯄꯣꯛꯄꯈꯩꯁꯦ ꯁꯨꯛꯅꯨꯡ ꯅꯨꯡꯉꯥꯏꯔꯝꯃꯣꯏꯅ ꯍꯥꯏꯗꯤ ꯑꯗꯨꯝ ꯆꯥꯕ ꯊꯛꯄ ꯉꯥꯏꯍꯥꯛꯀꯤ ꯐꯤꯔꯣꯜ ꯂꯩꯕ ꯈꯣꯠꯄꯒꯤ ꯍꯥꯏꯔꯗꯤ ꯃꯥꯒꯤ ꯑꯅꯤꯡ ꯑꯅꯤꯡꯕ ꯊꯨꯡꯕ ꯌꯥꯔꯗꯤ ꯑꯗꯨꯏꯗꯤ ꯐꯕ
ꯎꯝ
ꯄꯨꯟꯁꯤꯁꯦ ꯑꯗꯨꯃꯛꯇꯅꯗꯤ ꯌꯥꯕ ꯅꯠꯇꯅꯤꯅ
ꯑꯗꯣ ꯍꯩꯅꯒꯤꯕꯩꯗꯤ ꯑꯗꯨꯝ ꯍꯩꯗꯤ ꯍꯩꯅꯈꯤꯗꯣꯏꯅꯦꯕꯀꯣ ꯑꯩꯁꯨ ꯍꯥꯏꯗꯣꯏꯅꯦ ꯌꯨꯝ ꯆꯠꯂ ꯀꯅꯥꯝ ꯂꯩꯇꯦꯅ
ꯍꯣꯏ ꯍꯩꯕꯨꯗꯤ ꯍꯩꯅꯔꯅꯤ ꯄꯣꯛꯄꯗꯩ ꯂꯩꯔꯛꯑꯕꯨꯗꯤ
ꯎꯝ ꯑꯗꯨꯅ ꯃꯌꯥꯝ ꯂꯩꯃꯤꯟꯅ ꯈꯅꯕꯩ ꯅꯨꯡꯉꯥꯏꯕ ꯍꯥꯏꯕꯗꯨ ꯀꯩꯅꯣ ꯈꯪꯗ꯭ꯔꯕꯅꯤꯅꯀꯣ ꯀꯩꯁꯨ
ꯍꯣꯏ ꯃꯣꯏꯗꯤ ꯅꯨꯡꯉꯥꯏꯕ ꯃꯁꯛ ꯈꯪꯗ꯭ꯔꯕꯅꯤ ꯑ ꯑꯗꯨ ꯖꯛ ꯈꯪꯉꯔꯣꯏ ꯁꯤꯖꯤꯅꯦꯕ ꯅꯠꯇ꯭ꯔꯥ ꯃꯥꯅꯤ ꯃꯥꯅꯤ
ꯑꯩꯁꯤꯗ ꯍꯣꯁꯇꯦꯜꯗ ꯏꯃꯥꯟꯅꯕꯤꯈꯩ ꯏꯃꯥꯟꯅꯕꯤꯈꯩ ꯂꯩꯃꯤꯟꯅꯈ꯭ꯔ ꯀꯥꯟꯗ ꯌꯨꯝꯗ ꯂꯩꯕꯗꯣ ꯅꯨꯡꯉꯥꯏꯔꯛꯇꯕꯩ ꯇꯥꯏꯞꯇ ꯇꯧꯔꯛꯑꯦꯕ ꯍꯥꯟꯅꯗꯤ ꯀꯩꯁꯨ ꯈꯜꯂꯝꯗꯦꯕ ꯑꯩ ꯍꯥꯟꯅꯕꯨꯗꯤ ꯕꯣꯔꯗꯤꯡꯒ ꯂꯩꯗꯤ ꯂꯩꯔꯛꯏꯗꯅ
ꯎꯝ
ꯀꯩ ꯍꯥꯏꯅꯤ ꯕꯣꯔꯗꯤꯡꯗ ꯀꯩ ꯍꯥꯏꯅ ꯂꯩꯅꯤꯡꯗꯕꯤ ꯇꯧꯔꯛꯦꯕ ꯌꯨꯝꯗꯅ ꯕꯣꯔꯗꯤꯡꯗ ꯂꯩꯕꯁꯦ ꯍꯞꯇꯥ ꯑꯃꯃꯨꯛ ꯕꯣꯔꯗꯤꯡ ꯂꯩꯔꯒ ꯌꯨꯝꯗꯅ ꯑꯌꯥꯝꯕ ꯂꯩꯔꯝꯒꯅꯤ ꯊꯥ ꯑꯃꯁꯦ
ꯎꯝ
ꯑꯗꯨꯃꯥꯏꯅ ꯇꯧꯔꯛꯄꯅꯤꯅ ꯁꯤꯇ ꯈꯛꯇꯅꯦꯅꯦ ꯌꯨꯝꯗꯒ ꯆꯠꯇꯈꯩ ꯂꯩꯔꯤꯁꯦ